ꯆꯥꯗꯔ꯭ꯤꯗ ꯆꯥꯛ ꯂꯧꯔꯦ ꯅꯣꯏ ꯃꯦꯗꯥꯜ ꯆꯠꯂꯝꯃꯦ ꯑꯣ ꯃꯦꯗꯥꯜ
ꯑꯩꯅ ꯃꯥ ꯆꯠꯂꯣ ꯍꯥꯏꯕꯅꯦ ꯆꯠꯂꯣ ꯍꯥꯏꯒꯦ
ꯎꯝ ꯎꯝ ꯑꯣꯏꯔꯝꯗ ꯀꯥꯏ ꯆ ꯃꯒꯦ ꯇ
ꯎꯝ ꯁꯤꯁꯤꯡꯉ ꯌꯥꯝꯝꯅꯤ
ꯀ ꯉꯒ ꯁꯧꯒ꯭ꯔꯤꯒ ꯇꯧꯔꯦ ꯉꯁꯤ ꯉꯥꯊꯠꯀ ꯊꯝꯂꯛꯑꯦ ꯏꯟꯁꯥꯡ
ꯑꯦꯖꯤꯗꯤ ꯅꯝꯒꯦꯔꯥ ꯃꯐꯛ
ꯎꯝ
ꯎꯝ
ꯉ ꯊꯌꯥ ꯀꯩ ꯅꯨ ꯀ
ꯑꯗꯨꯗꯤ ꯅꯣꯏ ꯀꯥꯗ ꯃꯤ ꯀꯌꯥ ꯂꯩꯔꯦ
ꯑꯩꯈꯣꯏ ꯃꯤ ꯑꯍꯨꯝ ꯂꯩ ꯎꯂꯦꯅꯥꯒ ꯑꯩꯈꯣꯏ ꯃꯔꯤ ꯎꯂꯦꯅꯥꯁꯨ ꯂꯩ
ꯑꯗꯨ
ꯍꯌꯦꯡꯅꯦ ꯆꯟ ꯅꯨꯃꯤꯕꯥꯅꯤ ꯈꯇꯪꯅꯦ ꯍꯔꯦ ꯉꯁꯤ ꯂꯥꯏꯗ ꯈꯪꯕ꯭ꯔꯥ ꯏꯅꯦꯍꯣꯏꯗꯣ
ꯑ ꯑ
ꯑꯗꯨꯅ ꯀꯣꯝꯂꯥ ꯑ ꯍꯅ ꯍꯦꯛ ꯈꯥꯎ ꯀ ꯃꯌꯥꯝ ꯀꯜꯂꯝ ꯍꯥꯏꯥꯏ
ꯖꯦꯔꯣ ꯐꯥꯏꯚ ꯖꯦꯔꯣ ꯅꯥꯏꯟ ꯔꯣꯟ ꯌꯥ ꯌꯥ ꯎꯝ ꯏꯟꯚꯜ ꯗꯦꯕꯤꯠ ꯀꯥꯔꯠ ꯏꯟꯐꯣꯔꯃꯦꯁꯟ ꯇ ꯄꯤꯁꯇ꯭ꯔꯒ ꯈꯦꯠꯅꯩ ꯨ ꯀꯔꯤ ꯍꯥꯏ
ꯁ ꯎ ꯍ ꯐꯦ ꯀꯁꯅꯤꯠ ꯑꯦꯖꯕꯂ
ꯅꯠꯇꯦꯗ ꯗꯦꯠ ꯇ꯭ꯋꯦꯟꯇꯤꯒ ꯀꯩꯅꯣꯗꯨꯅꯦ ꯍꯥꯏꯗꯅꯦ ꯋꯥꯟꯗꯅꯤ ꯍꯥꯏꯗꯅꯤ
ꯄꯨꯁꯤꯗ ꯑꯩꯈꯣꯏꯁꯤꯗ ꯏꯖꯥ ꯐꯥ ꯃꯥꯜꯂꯦ ꯀꯔꯤꯅꯣ ꯀꯂꯁ ꯀꯔꯤ ꯑꯦꯛꯖꯥꯝ ꯕꯣꯗꯤꯅꯣ ꯈꯪꯗꯦ ꯏꯆꯟꯇꯣꯝꯕꯤꯗꯣ ꯉꯁꯤ ꯑꯦꯛꯖꯥꯝ ꯊꯥꯕ ꯆꯠꯅꯤ
ꯉꯔꯥꯡꯗꯤ ꯀꯩ
ꯗꯦꯕꯗꯥ ꯇꯥꯏ ꯑꯌꯦ
ꯀꯦꯏꯝꯇ ꯈꯨꯨꯠ ꯆꯪꯈꯤꯗꯦ ꯍꯜꯂꯣ ꯑꯆꯥ
ꯎꯝ
ꯁꯤꯜꯄꯥ ꯅꯪ ꯌꯨꯝ ꯆꯠꯂꯣꯏꯗ꯭ꯔꯥ
ꯌꯨꯝꯗ ꯈꯪꯗꯦ ꯌꯥꯔꯛꯇꯔꯥꯒꯗꯤ ꯆꯠꯇꯣꯏꯅꯤ
ꯍꯣꯏ ꯆꯠꯂꯣ ꯀꯥꯏꯅꯒ ꯍꯥꯏꯔꯛꯄ꯭ꯔꯕ ꯀꯔꯝ ꯀꯥꯟꯗ ꯆꯠꯇꯣꯏꯅꯣ ꯍꯪꯕ꯭ꯔꯥ ꯀꯔꯝ ꯀꯥꯟꯗ ꯆꯠꯇꯣꯏꯅꯣꯗꯤ ꯍꯪꯕ꯭ꯔꯥ ꯑꯣ
ꯍ ꯍꯣꯏ ꯑꯁꯣꯝꯒꯤ ꯃꯤ ꯀꯌꯥꯝ ꯆꯠꯅꯈꯔꯒꯦ ꯈꯪꯗꯦ ꯑꯗꯨꯒꯗꯤ
ꯎꯝ ꯑꯃꯨꯛ ꯂꯥꯛꯅꯔꯅꯤ ꯍꯥꯏ ꯀꯥꯏꯅ ꯍꯥꯏꯗ꯭ꯔꯣ
ꯍꯥꯏꯔꯝꯗꯦ ꯑꯗꯨꯗꯤ ꯍꯣꯏ ꯃꯊꯪ ꯍꯥꯏꯔꯝꯒꯦ
ꯆꯅꯨꯒꯥ ꯀꯅꯥ ꯀꯅꯥꯅꯣ ꯂꯩꯗꯣ ꯆꯅꯨ ꯂꯩꯔꯤꯕꯣ
ꯆꯅꯨ ꯂꯩꯇꯦ ꯏꯆꯟꯇꯣꯝꯕꯤꯅꯦ ꯑꯩꯅꯦ ꯕꯤꯁꯣꯌꯥꯅꯦ ꯎꯅꯦꯂꯥꯅꯦ ꯂꯣꯏꯔꯦ ꯑꯩꯈꯣꯏꯔꯣꯝꯒꯤ ꯍꯣꯁꯇꯦꯜ ꯑꯥ
ꯃꯦꯗꯥꯗꯣ ꯃꯈꯣꯟ ꯕꯣꯕꯣ ꯂꯥꯎꯈꯤꯕꯅꯦꯕ ꯉꯁꯥꯏ ꯅꯪ ꯐꯔꯛ ꯅꯥꯇꯣꯝ ꯂꯩꯔꯒ ꯐꯔꯛ ꯇꯁꯜꯂꯥꯛꯗꯤ ꯅꯣꯏ ꯃꯥꯍꯣꯏꯗ ꯂꯧꯕ ꯂꯥꯛꯍꯜꯂꯣꯅ ꯍꯥꯏꯕꯅꯦ ꯑꯩꯅꯥ ꯑꯣ
ꯃꯣꯏ ꯃꯥꯍꯣꯏꯅ ꯂꯧꯕ ꯂꯥꯛꯈꯤꯕ꯭ꯔꯣ ꯃꯥ
ꯂꯥꯛꯑꯝꯗꯧ ꯃꯥꯜꯂꯦ ꯈꯪꯗꯤꯌꯦ ꯃꯥ ꯃꯇꯣꯝ ꯆꯠꯄ ꯇꯠꯂꯦ ꯍꯥꯏꯒꯤꯅꯦꯕ
ꯑꯣ ꯂꯩꯔꯝꯗꯦ ꯑꯩꯁꯨ ꯆꯠꯂꯝꯗꯧ ꯃꯥꯟꯕ
ꯎꯝ ꯆꯦꯁꯨ ꯗ꯭ꯔꯤꯞ ꯌꯥꯜꯂꯤꯌꯦ
ꯍꯣꯏ ꯉꯔꯥꯡ ꯀꯩꯅꯣ ꯅꯣꯛ ꯅꯣꯛꯇꯅ ꯂꯩꯍꯧꯕꯅꯦ ꯍꯥꯏꯕ
ꯑꯗꯨꯅꯦ ꯍꯥꯏꯁꯦ ꯑꯩꯅ ꯆꯠꯄ ꯐꯥꯎꯕ ꯑꯩꯅ ꯆꯠꯕꯐꯥꯎ ꯀꯩ
ꯇ ꯍꯗꯝꯅꯦ ꯑꯥꯏ ꯗꯤ ꯊꯦꯡꯅꯔꯦꯦ ꯅꯣꯀꯔ ꯆꯕꯅꯦ
ꯎꯝ
ꯑꯁ ꯍꯂ ꯎꯗꯥꯥꯟ ꯄ ꯌꯥ ꯌꯥꯝ ꯐ ꯑ ꯂꯣꯛ ꯂꯥꯏꯍꯧ ꯇꯧꯔꯤꯖꯥꯠꯂꯣ
ꯈꯪꯗꯦ ꯃꯥꯗꯣ ꯎꯝ ꯀꯩꯅꯣ ꯉꯍꯥꯟ ꯉꯍꯥꯟ ꯀꯣꯂꯦꯖꯇꯗꯤ ꯅꯣꯝꯗ ꯆꯠꯂꯨꯕꯅꯦꯕ ꯂꯦꯛꯎꯕꯅꯦꯕ ꯑꯦꯟꯖꯍꯥꯎ ꯑꯣꯕꯣ ꯌꯥꯝ ꯆꯥꯔꯦ ꯀꯥꯏ ꯌꯥꯝ ꯍꯥꯏꯈꯤꯕꯅꯦꯕ ꯃꯌꯥꯝ ꯆꯥꯔ ꯀ
ꯌꯦꯜꯗꯜꯂꯤ ꯎꯔꯤꯕ
ꯑ ꯃꯃꯥꯟꯅꯕꯤꯒꯤꯗ ꯏ ꯍ
ꯍꯁꯤ ꯌꯥꯜꯗ ꯑꯗꯨꯣ
ꯑ ꯍꯁꯦ
ꯋꯥ
ꯔ ꯈꯪꯗꯦꯁꯔꯝ
ꯗꯤ ꯑꯦꯝ ꯑꯦ ꯔꯦꯟꯖ ꯍꯣꯁꯇꯦꯜ ꯑꯣꯏꯔꯝꯒꯅꯤꯗ ꯃꯅꯤꯖꯥ
ꯗꯤꯅꯤꯡꯒꯨꯝꯗ ꯃꯣꯏꯒꯤ ꯀꯩꯅꯣ ꯇꯧ ꯗꯤꯦ ꯀꯣꯂꯁ ꯆ ꯑꯗꯨꯗꯨꯒ ꯀꯗꯥꯏꯗ ꯂꯦꯞꯄꯅꯣꯗꯤ ꯈꯪꯒꯦꯕ
ꯑꯩꯈꯣꯏꯁꯨꯦ ꯕꯣꯠ ꯀꯨꯏꯗ꯭ꯔꯦꯀꯣ ꯕꯣꯠ ꯀꯨꯏꯗꯦ ꯆ ꯍꯕ ꯆꯔ ꯑꯥ ꯁꯋꯥꯥꯏ ꯑꯣꯏꯔꯤ ꯄꯩ ꯀꯨꯍꯤꯗ꯭ꯔꯤꯩꯅꯣ ꯀꯋꯥꯗ꯭ꯔꯥ
ꯑ ꯐꯕꯏꯗꯅꯦ ꯍꯥꯏꯅꯤ
ꯑꯣ ꯈꯔ ꯋꯥꯠꯕ ꯃꯥꯅꯦ
ꯑꯁꯥ ꯐꯪꯅꯤ ꯍꯥꯏꯕꯅꯤꯍꯦ
ꯄꯩꯁꯥ ꯄꯅꯤꯌꯥ
ꯎꯝ
ꯖꯤꯕꯣꯠ ꯍꯥꯏꯔꯗꯤ ꯑꯩꯈꯣꯏ ꯍꯣꯁꯀꯜꯒꯤꯕꯣ ꯀ
ꯑꯁ ꯑꯗꯨꯗꯤ ꯈꯪꯒꯦ ꯀꯣꯂꯦꯖ ꯀꯤꯕꯣꯣꯔꯠꯇꯤ ꯑꯩꯗꯤ ꯀꯩꯝ ꯇꯧꯔꯔꯣꯏ ꯍꯟꯗꯛꯇꯤ
ꯑꯍꯥꯎꯋ ꯌꯥꯝ
ꯀꯩꯝ ꯌꯥꯎꯔꯔꯣꯏ ꯍꯣꯏ ꯃꯣꯏ ꯄꯤꯖꯔꯛꯄꯗꯨꯗꯤ ꯆꯥꯅꯤ ꯑꯗꯨ ꯕꯣꯠꯇ ꯑꯝꯇ ꯊꯥꯗꯔꯛꯔꯣꯏ ꯕꯣꯠ ꯊꯥꯗꯕ ꯆꯠꯂꯣꯏꯅꯦ ꯀꯔꯤꯝ ꯇꯧꯗꯕ ꯋꯥꯅꯗ ꯑꯩꯈꯣꯏ ꯃꯃꯥꯡꯒꯤ ꯂꯩꯕ ꯑꯩꯈꯣꯏ ꯃꯃꯥꯡꯒꯤꯗ ꯂꯩꯔꯤꯕ ꯑꯁꯣꯡꯕꯗꯣ
ꯑꯥ
ꯑꯗꯨ ꯃ ꯅꯨꯄꯥꯗꯣ ꯂꯩꯕꯥꯛ ꯂꯣꯏ ꯐꯨꯝꯖꯤꯜꯂꯅꯤ ꯍꯣꯏ ꯐꯨꯝꯖꯤꯜꯂꯅꯤ ꯅꯤ ꯍꯥꯏꯕꯅꯦꯕ ꯑꯩꯈꯣꯏꯅ ꯐꯨꯝꯖꯤꯜꯂꯣꯅ ꯍꯥꯏ ꯏꯁꯁ ꯐꯨꯝꯖꯟꯗꯣꯏꯅꯤ ꯐꯨꯝꯖꯟꯗꯣꯏꯅꯤ ꯀꯥꯏꯅꯒ ꯍꯥꯏ ꯑꯗꯨꯗꯨꯒ ꯀꯩ ꯄꯣꯔꯣꯕ ꯍꯥ
ꯈꯨꯝꯖꯤꯟꯕ ꯃꯤꯗꯅꯦ ꯕꯣꯠ ꯄꯤꯅꯤ ꯑꯩꯈꯣꯏ ꯍꯣꯁꯇꯦꯜꯒꯤ ꯄꯨꯂꯞ ꯃꯥꯏꯅ
ꯍ ꯅ ꯐꯨꯟꯖꯜ ꯎ ꯀꯥꯏꯅꯦ ꯖꯨꯂꯤꯌꯥꯒꯗꯣ ꯌꯥꯝ ꯃꯥꯜꯍꯜꯂꯝꯃꯒ ꯇꯣꯝꯕꯣꯏ ꯑꯃ ꯌꯥꯎꯕꯗꯣ ꯖꯨꯂꯤꯌꯥ ꯑꯗꯩꯗꯤ ꯀꯅꯥ ꯀꯅꯥ ꯇꯣꯝꯕꯣꯏ ꯑꯅꯤ ꯑꯍꯨꯝ ꯌꯥꯎꯗꯣꯏꯅꯦ
ꯌꯥꯎꯕꯅꯦ ꯀꯩꯅꯣ ꯀꯩꯅꯣ ꯑꯃꯗꯤ ꯀꯔꯤ
ꯈꯣꯡꯍꯝ ꯒꯦꯔ ꯑꯥ ꯁꯤ ꯄꯥꯛꯅꯝ ꯇꯧꯗꯣꯏꯃꯅꯒꯤꯁꯦ ꯉꯥꯟꯅꯕ ꯎ ꯁꯤꯁꯤꯡꯒꯩꯁꯤ ꯀꯗ
ꯍꯅ
ꯏꯔꯣꯟꯕ ꯑꯃꯅꯦ ꯆꯝꯐꯨꯠ ꯑꯃꯅꯦ ꯉꯥ ꯑꯃ ꯇꯥꯎꯔꯅꯤ
ꯎꯝ ꯁ ꯁꯤꯌꯥꯗꯦ ꯀꯃꯤꯗꯤ ꯑꯩꯈꯣꯏ ꯁꯧꯒ꯭ꯔꯤꯒ ꯀꯥꯡꯪꯍꯧꯒ ꯆꯥꯗꯣꯏꯔ
ꯁꯧꯒ꯭ꯔꯤ ꯊꯣꯡꯉꯦ ꯍꯥꯏꯔꯣ ꯅꯣꯏꯒꯤꯗꯣ
ꯍꯣꯏ ꯉꯥꯒ ꯍꯥꯞꯄꯤꯛꯑꯦ ꯍꯥꯏꯗꯅ ꯁꯤꯗꯤ
ꯇꯕꯇ ꯅ ꯎꯝ ꯎ ꯃꯍꯤꯒꯗ ꯇꯔꯨ ꯇꯔꯨ ꯂꯥꯛꯑꯝꯗꯧ ꯃꯥꯜꯂꯁꯤ
ꯑ ꯑꯥ ꯐꯦ ꯁꯤꯟꯗꯔ ꯁꯟꯗꯔ ꯔꯒ
ꯀꯔꯤ ꯉ ꯊꯥꯏꯕ
ꯀꯔꯤ
ꯀꯩ ꯉꯥ ꯊꯥꯛꯑꯦ ꯍꯥꯏꯅꯣ
ꯉꯥꯐꯛ ꯊꯥꯛꯏ
ꯉꯥ ꯐꯛ
ꯊꯥꯛꯄꯖꯦ ꯊꯥꯛ
ꯉꯥꯛꯐꯛ ꯉꯥꯛꯐꯛꯇꯤ ꯍꯣꯡꯗꯥꯏꯅꯦ ꯏꯃꯥ ꯑꯃ ꯀꯩꯅꯣ ꯇꯧꯕꯗꯣ ꯅꯠꯇ꯭ꯔꯣ
ꯇꯨꯡꯍꯟꯕꯤꯒꯤ ꯇꯥꯏꯞꯇ ꯇꯧꯕꯗꯣ ꯑꯣ
ꯎ
ꯑꯃ ꯉꯥꯀꯨꯞꯀꯤ ꯇꯥꯏꯞꯇ ꯑꯃ ꯂꯩꯕꯗꯣꯍꯦ ꯑꯗꯨꯅ ꯀꯩ ꯉꯥꯅꯣ ꯍꯥ ꯁꯤꯔꯣ ꯅꯠꯇꯦ
ꯃꯣꯔꯦ ꯉꯥ
ꯅꯠꯇꯦ ꯅꯠꯇꯦ ꯉꯥ ꯃꯃꯤꯡ ꯀꯥꯎꯈ꯭ꯔꯦ ꯑꯩ
ꯀꯩꯅꯣꯔꯣ ꯎꯝ
ꯎ ꯅꯠꯇꯦꯕ ꯅꯠꯇꯦꯕ ꯑꯃ ꯏꯄꯥꯛ ꯄꯥꯛꯄ ꯄꯥꯛꯊꯣꯛ ꯄꯥꯛꯑꯒ ꯎꯝ ꯄꯥꯛꯅ ꯑꯣꯏꯅ ꯆꯠꯄꯗꯣ ꯃꯀꯣꯛ ꯄꯤꯛꯇꯔꯨ ꯄꯤꯛꯑꯒ
ꯅꯄꯥꯏꯔ
ꯅꯠꯇꯦꯔꯦ ꯉꯥꯀꯨꯞꯇꯅꯦ ꯑꯩꯅ ꯍꯥꯏꯔꯤꯁꯦ
ꯉꯥꯀꯨꯞꯇ ꯑꯗꯨꯗꯤ ꯀꯩꯅꯣ ꯉꯥꯔꯣ ꯃꯨꯀꯥ ꯉꯥ
ꯚꯥꯏ
ꯎꯝ
ꯑ
ꯑꯗꯨꯃꯥꯏꯅ ꯇꯧꯕ꯭ꯔꯣ ꯉꯥ ꯑꯩꯏꯖ
ꯅꯠꯇꯦ ꯇꯧꯗꯦ ꯉꯥꯛ ꯉꯥꯐꯛ ꯍꯥꯏꯁꯤꯅ ꯑꯁꯤꯕꯗꯒꯤ ꯑꯩꯒꯤ ꯀꯩꯅꯣ ꯇꯧꯕꯅꯤ ꯑꯩꯈꯣꯏ ꯃꯥꯅ ꯃꯌꯥꯡ ꯂꯦꯡꯗ ꯁꯦꯒꯥꯏꯔꯒ ꯑꯗꯨꯕꯨꯗꯣ ꯑꯌꯥꯏꯕꯗ
ꯑꯍꯣꯡꯕ ꯉꯥꯏꯔ ꯗꯨꯔꯣ
ꯍꯣꯡꯉꯝꯃꯣꯏꯗ
ꯎ ꯃꯤ ꯆꯥꯒꯦꯄꯣꯝꯕꯒꯥ ꯆꯥꯅꯩ ꯗꯨꯗꯤ
ꯍꯣꯡꯉꯥꯝ ꯃꯣꯏꯗꯥ ꯎ
ꯑ ꯐꯛꯁꯤꯒꯤ
ꯍꯣꯏ ꯋꯥꯜ ꯋꯥꯐꯛ ꯁꯒꯦꯟ ꯄꯨꯝꯕ ꯀꯥꯏꯅꯒ ꯄꯪꯒꯤꯗ ꯇꯧꯕꯗꯣ
ꯍꯣꯏ ꯍꯛꯆꯦꯠ ꯑꯣꯏꯅ ꯆꯪꯒꯦꯝ ꯄꯣꯡꯉꯗꯗꯨ
ꯅꯪ ꯀꯣꯜ ꯋꯥꯔꯤꯁꯤꯒ ꯅꯪ ꯀꯌꯥꯝ ꯁꯨꯈ꯭ꯔꯦ ꯀꯣꯜ ꯋꯥꯔꯤ ꯁꯥꯟꯅꯕ ꯀꯌꯥ ꯁꯨꯔꯤꯒꯦꯕ ꯀꯨꯟ ꯁꯨꯔꯕ
ꯟꯇꯤꯟ ꯁ ꯗꯉꯗ ꯄꯨꯟꯁꯨꯄꯦꯗ ꯟꯇꯤꯟ ꯑꯩꯠꯇꯤꯟ ꯅꯔꯃꯜ
ꯑꯗꯨꯗ ꯁꯤꯗ ꯂꯨꯄꯥ ꯆꯥꯃꯉꯥ ꯆꯥꯉꯩꯔꯣ ꯑꯣ ꯄ꯭ꯔꯣꯁꯦꯁꯤꯡ ꯅꯠꯇꯕ
ꯄ꯭ꯔꯣꯁꯦꯁꯤꯡꯗ
ꯑꯣ ꯑꯩꯒꯤꯗꯤ ꯑꯩꯒꯤꯗꯤ ꯄ꯭ꯔꯣꯁꯦꯁꯤꯡꯗ ꯂꯣꯏ ꯆꯪꯉ ꯂꯩꯔꯦ ꯍꯥꯏꯕ
ꯆꯪꯉꯛꯀꯅꯤ ꯆꯪꯉꯛꯀꯅꯤ ꯑꯍꯥꯟꯕꯗ ꯂꯨꯄꯥ ꯑꯅꯤ ꯀꯥꯞꯄꯛꯄ ꯅꯪ ꯑꯦꯀꯥꯎꯟꯗ ꯌꯧꯔꯛꯄ꯭ꯔꯥ
ꯑ ꯑꯗꯨ
ꯆꯪꯒꯅꯤ ꯅꯨꯃꯤꯠ ꯃꯉꯥ ꯅꯠꯇ꯭ꯔꯒ ꯅꯨꯃꯤꯠ ꯍꯥꯎ ꯍ ꯍ
ꯍꯣꯏ ꯏꯔꯣꯟꯅꯕ ꯄꯣꯠ ꯁꯦꯝꯃꯕ ꯂꯣꯏꯔꯕ
ꯃꯣꯏꯗꯔꯤ ꯌ ꯋꯥꯁꯨ ꯆꯗ ꯇꯧꯔ
ꯑꯝ
ꯎꯝ ꯉꯁꯤ ꯇ꯭ꯋꯁ ꯗꯦ ꯅꯠꯇ꯭ꯔꯥ ꯇ꯭ꯋ
ꯑꯩ ꯍ ꯌꯦ ꯉ
ꯍꯌꯦꯡ ꯂꯥꯛꯀꯅꯤꯌꯦ ꯂꯥꯛꯑꯣ ꯂꯦꯛꯊꯣꯛꯑꯣ ꯑꯗꯨꯒ ꯍꯌꯦꯡ ꯉꯥ ꯊꯣꯡꯕ ꯆꯠꯄ ꯆꯠꯀꯣ
ꯑꯩ ꯃꯣꯏ ꯉꯥ ꯊꯣꯡꯕꯗ ꯆꯥꯅꯤꯡꯕꯤꯦꯕꯤ ꯑꯃ ꯉꯥꯏꯍꯟꯅꯔꯦ ꯅ ꯅꯪꯒ ꯑꯩ ꯉꯥ ꯊꯣꯡꯕ ꯅꯨꯃꯤꯠ ꯁꯨꯡꯌꯥ ꯆꯥꯗꯦ ꯃꯣꯏ ꯉꯥ ꯃꯦꯗꯥꯅ ꯑꯗꯨꯝ ꯆꯥꯕ
ꯅ ꯅꯃꯤꯅ ꯅꯒꯌꯥ ꯏ
ꯑꯩꯈꯣꯏ ꯃꯆꯦꯗ ꯊꯣꯡꯣꯛꯑꯣ ꯑꯗꯨꯝ ꯎ ꯅꯨꯡꯗꯥꯡꯗ ꯊꯣꯡꯕꯗꯧ ꯆ ꯊ
ꯅ ꯑꯇꯣ ꯄ ꯐꯣꯡꯉꯛꯄꯗꯣ ꯈꯣꯡꯕ꯭ꯔꯥ